ꯍꯜꯂꯣ ꯑ ꯇꯥꯌꯦꯀꯣ
ꯎꯝ ꯇꯥꯏ
ꯎꯝ
ꯀꯩꯅꯣ ꯌꯥꯝ ꯋꯥꯅ ꯂꯩꯕ ꯃꯥꯜꯂꯦꯍꯦ
ꯋꯥꯗꯦꯗ
ꯍꯝ
ꯍꯦ
ꯇꯨꯝꯃꯨꯂꯒꯦ ꯍꯥꯏꯔꯣ
ꯇꯨꯃꯣꯏ ꯋꯥꯠꯂꯤ
ꯄꯨꯡ ꯀꯌꯥꯗ ꯇꯨꯝꯕ
ꯑꯁ ꯑꯩꯁꯦ ꯈꯪꯗꯦꯀꯣ ꯍꯟꯗꯛ ꯃꯔꯅꯛꯁꯦꯀꯣ ꯕꯣꯜꯗꯣ ꯅ ꯑꯥ ꯉꯔꯥꯡ ꯉꯔꯥꯡ ꯕꯣꯜꯗꯣ ꯌꯦꯡꯉꯦꯕꯀꯣ ꯌꯦꯡꯉꯒ ꯑꯗꯨꯝ ꯌꯦꯉꯦ ꯇꯨꯝꯈ꯭ꯔꯦ ꯇꯣꯝꯈ꯭ꯔ ꯃꯇꯨꯡꯗꯅꯦ ꯑꯃꯨꯛꯀ ꯄꯨꯡ ꯕꯥꯔꯣꯗ ꯑꯃꯨꯛ ꯃꯤꯀꯞ ꯊꯣꯛꯂꯛꯑꯏꯕ ꯈꯪꯕ꯭ꯔꯥ ꯄꯨꯡ ꯕꯥꯔꯣꯗ ꯃꯤꯀꯥꯞ ꯊꯣꯛꯄ ꯑꯗꯨꯗ ꯑꯃꯨꯛ ꯉꯥꯏꯍꯥꯛꯇꯪ ꯐꯣꯟꯁꯦ ꯁꯨꯝ ꯑꯣꯠꯂꯝꯃꯦ ꯐꯣꯟꯁꯦ ꯌꯦꯡꯉꯝꯃꯦ ꯑꯗꯨ ꯌꯦꯡꯈ꯭ꯔꯕ ꯃꯇꯨꯡꯗ ꯀꯃꯥꯏꯅ ꯇꯧꯕꯅꯣ ꯍꯥꯏꯕ ꯀꯥꯟꯗ ꯐꯣꯟꯗꯣ ꯌꯦꯡꯉꯦ ꯌꯦꯡꯈ꯭ꯔꯕ ꯃꯇꯨꯡꯗ ꯑꯃꯨꯛꯀ ꯇꯨꯝꯅꯤꯡꯕ ꯏꯊꯟ ꯏꯊꯟꯗ ꯇꯨꯝꯃꯦ ꯐꯣꯟꯁꯨ ꯐꯣꯟꯁꯨ ꯑꯣꯐ ꯇꯧꯔꯦ ꯃꯨꯠꯊꯠꯄ ꯃꯨꯠꯊꯠꯇꯕ꯭ꯔꯥ ꯈꯜꯗꯦ ꯑꯗꯨꯒ ꯇꯨꯝꯃꯦ ꯑꯃꯨꯛ ꯄꯨꯡ ꯑꯅꯤꯁꯦ ꯃꯤꯀꯞ ꯊꯣꯛꯂꯦ ꯎꯔꯤ ꯎꯔꯤ ꯇꯧꯔꯦ ꯑꯗꯨ ꯇꯨꯝꯁꯤꯠ ꯐꯥꯗꯕꯒꯤ ꯀꯌꯥꯝ ꯋꯥꯏ ꯈꯪꯕ꯭ꯔꯥ
ꯑꯣ
ꯇꯤ ꯉꯟꯅ ꯍꯧꯒꯠꯂꯦ ꯑꯉꯥꯡꯈꯩ ꯍꯧꯒꯠꯄ ꯃꯇꯝ ꯌꯧꯔꯛꯑꯕꯅꯤꯅ
ꯎꯝ ꯍꯝ ꯍꯣꯏ ꯑꯁ ꯍꯟꯗꯛꯁꯦ ꯁꯥꯕꯅꯤꯅꯦ ꯀꯩꯅꯣ ꯇꯨꯝꯅꯛ
ꯑꯗꯨꯒꯤꯔ ꯈꯪꯗꯦ ꯍꯥꯏꯕ
ꯎꯝ ꯍꯧꯖꯤꯛꯒꯤꯅꯦ ꯍꯧꯖꯤꯛꯒꯤ ꯀꯥꯂꯦꯟ ꯊꯣꯛꯄꯅꯤꯅ ꯇꯪꯅꯤ ꯑꯗꯨꯃꯥꯏꯅ ꯇꯧꯕꯅꯤ ꯑꯩꯈꯣꯏ ꯇꯨꯝꯃꯁꯨ ꯑꯗꯨꯝ ꯍꯦꯛ ꯍꯦꯛꯇ ꯍꯧꯒꯠꯂꯒ ꯍꯥꯏ
ꯑꯩꯈꯣꯏꯗꯤ ꯁꯥꯏ ꯍꯥꯏꯔꯒꯀꯣ ꯑꯩꯗꯤ ꯐꯩꯖꯨꯞ ꯁꯨꯞꯇꯦ ꯑꯗꯨꯕꯨ ꯑꯩꯒꯤ ꯀꯥꯗ ꯇꯨꯝꯕ ꯑꯉꯥꯡꯁꯤꯡꯗꯤꯅꯦ ꯐꯦꯟꯁꯨ ꯊꯥꯏ ꯐꯩꯖꯨꯞ ꯑꯊꯥꯕ ꯁꯨꯞꯄꯒ ꯇꯨꯝꯕ
ꯑꯁ
ꯑꯩꯅ ꯆꯤꯡꯊꯣꯛꯄꯅꯦ
ꯅꯨꯉꯥꯏ ꯃꯣꯏꯗꯤ ꯃꯣꯏꯗꯤ ꯇꯨꯝ ꯇꯨꯝꯅꯤꯡꯕ ꯃꯇꯝꯅꯤꯅ ꯃꯣꯏꯗꯤ ꯑꯁ ꯈꯪꯍꯧꯔꯣꯏꯅꯦ ꯃꯣꯏꯗꯤ
ꯎꯝ ꯇꯨꯝꯃꯗꯤ ꯀꯩꯁꯨꯝ ꯈꯪꯗꯦ ꯃꯣꯏꯖꯦ
ꯎꯝ ꯁꯤꯕꯒꯤ ꯇꯥꯏꯞꯇ ꯇꯨꯝꯃꯒ ꯂꯩꯕ ꯃꯇꯝꯅꯤꯅ ꯑꯩꯈꯣꯏꯅꯗꯤ ꯑꯁ ꯇꯨꯝꯕ ꯌꯥꯗꯅ ꯍꯦꯛ ꯍꯦꯛ ꯍꯧꯒꯠꯂꯒ ꯐꯣꯟꯃꯨꯛ ꯃꯦꯠꯂꯅꯤ ꯐꯣꯟ ꯃꯦꯜꯂꯒ ꯇꯨꯝꯕ ꯌꯥꯗ꯭ꯔꯒꯅ ꯎꯝ ꯅꯣꯡꯉꯥꯜꯂꯝꯗꯥꯏꯗ ꯑꯃꯨꯛꯀ ꯇꯨꯝꯒ꯭ꯔꯅꯤ ꯑꯩꯈꯣꯏꯅ ꯃꯤꯅ ꯂꯣꯏ ꯍꯧ ꯍꯧꯒꯠꯂꯀꯥꯟꯗ
ꯄꯨꯁ ꯃꯅ ꯃꯅꯥ ꯑꯩ ꯄꯨꯡ ꯑꯅꯤ ꯇꯨꯝꯕꯁꯨ ꯌꯥꯎꯕꯅꯦꯍꯦ ꯑꯗꯨꯗ ꯑꯌꯨꯛꯇ ꯋꯥꯕꯁꯤꯗꯤ
ꯑꯝ
ꯇꯨꯝꯁꯤꯠ ꯐꯥꯗꯕꯒꯤꯀꯣ ꯌꯥꯝ ꯋꯥꯖꯅꯤ
ꯇꯨꯝꯁꯤꯠ ꯐꯥꯗꯕꯖꯤ ꯋꯥꯗꯤ ꯋꯥꯕꯅꯦꯍꯦ ꯇꯨꯝꯕꯗꯗꯤ ꯑꯦꯁ ꯑꯗꯨꯗꯅ ꯇꯨꯝꯒꯗꯕꯅꯤ
ꯑꯗꯨꯅ ꯀꯃꯥꯏꯅ ꯇꯧꯒꯅꯤ ꯀ꯭ꯂꯥꯁꯇꯣ ꯁꯤꯛꯁ ꯐꯣꯔꯇꯤ ꯐꯥꯏꯚꯀꯤ ꯀ꯭ꯂꯥꯁꯇꯣ ꯆꯪꯉꯅꯤꯗꯅ ꯁꯚꯦꯟ ꯁꯚꯦꯟ ꯊꯥꯔꯇꯤꯗ ꯂꯣꯏꯒꯅꯤ ꯑꯗꯨꯒ ꯁꯦꯀꯦꯟ ꯄꯤꯔꯤꯠ ꯐꯥꯔꯁ ꯄꯦꯔꯤꯠ ꯁꯦꯀꯦꯟ ꯄꯦꯔꯤꯠꯇ ꯑꯃꯨꯛ ꯄꯨꯡ ꯑꯩꯠꯇꯒꯤ ꯅꯥꯏꯟ ꯐꯥꯎꯕꯅꯦꯕ ꯑꯗꯨ ꯂꯣꯏꯔꯒꯅꯦ ꯃꯈꯥ ꯀꯨꯝꯗꯕꯤꯗ ꯑꯩꯒꯤ ꯀꯥꯗ ꯆꯪꯉꯒ ꯇꯨꯝꯕ
ꯑꯁ
ꯑ ꯑꯉꯥꯡꯁꯦ ꯃꯣꯏ ꯑꯇꯩ ꯑꯣꯇꯣꯗ ꯆꯥꯛ ꯆꯥꯕꯅꯦꯕ ꯑꯗꯨ ꯅ ꯇꯦꯟ ꯂꯕ ꯃꯇꯝꯗꯨꯅ ꯃꯣꯏ ꯆꯥꯛ ꯆꯥꯅꯤꯡꯉꯦꯗ ꯑꯗꯨ ꯑꯇꯩ ꯑꯣꯖꯥꯁꯤꯡꯅ ꯃꯣꯏꯒꯤ ꯄꯦꯔꯤꯠ ꯂꯧꯔꯤꯡꯉꯩꯗ ꯑꯩꯅ ꯇꯨꯝꯍꯧꯕ
ꯑꯁ
ꯇꯨꯝꯃꯒ ꯍꯣꯔꯦꯟ ꯄꯨꯡ ꯑꯦꯂꯚꯦꯟ ꯑꯃ ꯆ ꯃꯦꯗꯥꯝꯅ ꯃꯈꯥꯗ ꯆꯥꯛ ꯆꯥꯔꯁꯦ ꯀꯧꯔꯛꯄ ꯃꯇꯝꯗ ꯍꯧꯒꯠꯄꯁꯨ ꯌꯥꯎꯋꯦ
ꯑꯗꯨꯗꯒꯤ ꯑꯩꯅ ꯑꯗꯨꯗꯒꯤ ꯑꯩꯅ ꯃꯦꯗꯥꯝ ꯉꯔꯥꯡꯁꯤ ꯇꯨꯝꯕ ꯌꯥꯗ꯭ꯔꯕꯅꯤꯅ ꯑꯩꯁꯨ ꯉꯥꯛꯇꯪ ꯇꯨꯝꯃꯝꯕꯅꯦ ꯍꯥꯏꯗꯣꯢꯅꯦ
ꯑꯗꯨ ꯌꯥꯗꯤ ꯌꯥꯔꯄ꯭ꯔꯣ ꯍꯥꯢꯔꯤꯗ꯭ꯔꯣ
ꯌꯥꯏꯅ ꯀꯩꯁꯨ ꯍꯥꯏꯗꯦꯗ ꯀꯔꯤ ꯇꯧꯗꯣꯏꯅꯣ ꯑꯩꯈꯣꯏꯅ ꯑꯗꯨ ꯃꯇꯝꯗꯨꯗ
ꯅꯠꯇ꯭ꯔꯒ ꯁꯥꯎꯔꯒ ꯂꯩꯔꯗꯤ ꯀꯩꯒꯤ ꯍꯧꯖꯤꯛ ꯇꯨꯝꯕ꯭ꯔ ꯅꯨꯡꯗꯥꯡ ꯇꯨꯝꯗ ꯄ꯭ꯔꯣ ꯀꯥꯏꯅ ꯍꯥ
ꯎꯝ ꯁꯥꯎꯗꯦ ꯑꯗꯨꯒꯨꯝꯕꯗꯤꯀꯣ ꯈꯪꯗꯦ ꯀꯩꯁꯨꯨꯝ ꯇꯧꯅꯤꯉꯥꯢ ꯂꯩꯇꯕꯅꯤꯅ ꯀ꯭ꯂꯥꯁ ꯂꯣꯏꯔꯦ ꯑꯗꯨꯅ ꯑꯞꯇꯔꯅꯨꯟ ꯃꯣꯏ ꯑꯉꯥꯡꯁꯤꯡ ꯆꯥꯛ ꯆꯥꯕ ꯂꯣꯏꯕꯒꯤꯗꯣ ꯑꯦꯂꯚꯦꯟ ꯇꯨ ꯇ꯭ꯋꯦꯜꯀꯨꯝꯕꯁꯦ ꯑꯗꯨꯝ ꯁꯦꯜꯞ ꯏꯁꯇꯗꯤꯁ ꯍꯪꯕꯁꯦ ꯑꯗꯨꯝ ꯃꯄꯥꯟꯗꯒꯤ ꯑꯥꯎꯠꯁꯥꯏꯗꯒꯤ ꯑꯣꯖꯥꯁꯤꯡ ꯂꯥꯛꯄꯅꯤꯅꯀꯣ ꯃꯣꯏꯅ ꯑꯗꯨꯝ ꯁꯥꯡꯕꯤꯔꯅꯤ ꯑꯩꯈꯣꯏꯅ ꯆꯥꯛ ꯆꯥꯔꯤꯉꯩꯗ ꯀꯨ ꯂꯤꯛ ꯋꯥꯏꯔꯝ ꯂꯣꯏꯁꯤꯟꯜꯂꯤꯉꯩꯗ ꯁꯤꯗ ꯑꯗꯨꯝ ꯄꯨꯡ ꯇꯥꯕ ꯈꯪꯍꯧꯗꯦꯕ꯫
ꯑ
ꯑꯁ ꯅꯨꯡꯊꯤꯟꯗꯤ ꯇꯨꯝꯕ ꯌꯥꯗ꯭ꯔꯦ ꯄꯨꯡ ꯕꯥꯔꯣꯗꯒꯤ ꯇꯨ ꯊꯥꯔꯇꯤꯐꯥꯎꯕ ꯇꯨꯝꯕꯅꯦ ꯄꯣꯊꯥꯍꯟꯕꯅꯦꯕ ꯑꯗꯨꯗꯤ ꯇꯨꯝꯕ ꯌꯥꯕ ꯅꯠꯇꯦ ꯁꯥꯕꯁꯤ ꯅꯨꯡꯊꯤꯟꯗ ꯇꯨꯝꯃꯗꯤ ꯑꯍꯤꯡ ꯇꯨꯝꯗ꯭ꯔꯦ꯫
ꯍꯣꯏ ꯑꯗꯨꯃꯥꯏꯅꯁꯨ ꯇꯧꯗꯤ ꯇꯧꯕꯅꯦ ꯅꯨꯡꯊꯤꯟ ꯇꯨꯝꯈ꯭ꯔꯗꯤ ꯏꯁ ꯀꯥꯏꯗꯒꯤ ꯅꯨꯡꯗꯥꯡꯁꯦ ꯅꯣꯡꯉꯥꯜꯂꯝꯗꯥꯏꯗ ꯑꯃꯨꯛꯀ ꯇꯨꯝꯉꯨꯗꯕꯅꯤ
ꯁꯨꯛꯇꯨꯝ ꯇꯨꯝꯕ ꯌꯥꯗꯦꯀꯣ ꯑꯍꯤꯡ ꯅꯨꯡꯊꯤꯟꯗ ꯇꯨꯝꯃꯒ ꯅꯨꯡꯗꯥꯡꯗ ꯇꯨꯝꯒꯅꯤ ꯍꯥꯏꯕꯗꯨꯁꯨ ꯁꯨꯉꯝ ꯉꯝꯗꯦ
ꯑꯈꯣꯏꯅꯗꯤ ꯑꯁ ꯕꯣꯜꯒ ꯌꯦꯡꯕꯒꯤꯔ ꯈꯪꯗꯦ꯫ ꯕꯣ ꯕꯣꯜ ꯌꯦꯡꯉꯗꯤ ꯑꯗꯨꯝ ꯇꯦꯟ ꯊꯥꯔꯇꯤꯒꯤꯗꯣ ꯌꯦꯡꯉꯗꯤ ꯑꯗꯨꯝ ꯕꯔꯣ ꯄꯨꯡ ꯑꯃ ꯑꯗꯨꯝꯗꯤ ꯇꯥꯛꯑꯦꯕꯀꯣ
ꯑꯥ
ꯇꯥꯔꯀꯥꯟꯗꯁꯦ ꯀꯩꯅꯣ ꯑꯗꯨꯝ ꯇꯨꯝꯕ ꯅꯨꯡꯉꯥꯏꯔꯔꯦ ꯍꯥꯏꯕꯗꯤ ꯈꯤꯇꯪ ꯏꯪꯈ꯭ꯔꯕꯅꯤꯅꯀꯣ
ꯎꯝ
ꯑꯗꯨ ꯃꯇꯝꯗꯅ ꯇꯨꯝꯕꯅ ꯕꯦꯁ ꯑꯣꯏꯔꯦꯅ ꯍꯧꯒꯠꯕꯄꯗꯨꯗꯤ ꯊꯦꯡꯍꯦ ꯍꯩꯒꯠ ꯊꯦꯡ ꯑꯣꯏꯔꯒ ꯂꯩꯕꯅꯦ ꯍꯟꯗꯛꯁꯦ꯫
ꯎꯝ
ꯃꯣꯏꯅꯦ ꯑꯁ ꯀꯣꯂꯦꯖ ꯆꯠꯂꯁꯦ ꯁꯨꯃꯥꯏꯅ ꯇꯧꯔꯁꯦ ꯇꯧꯔꯀꯥꯟꯗ ꯍꯥ ꯇꯞ ꯇ ꯃꯣꯏ ꯂꯣꯏ ꯆꯠꯈ꯭ꯔꯒꯝ ꯃꯇꯝ ꯃꯇꯨꯡ ꯃꯇꯨꯡꯗꯗꯤ ꯍꯧꯒꯠꯂꯒ ꯇꯞ ꯇꯞꯅ ꯋꯥꯁꯞ ꯇꯧꯔꯒ ꯍꯥ ꯕꯔ‌ꯦꯛꯐꯥꯁꯨ ꯔꯦꯛꯐꯥꯁꯁꯨ ꯇꯨꯃꯤꯟ ꯇꯨꯃꯤꯟ ꯆꯥꯅ ꯊꯤꯔꯤꯅꯦꯕ ꯂꯩꯔꯝꯃꯗꯤ ꯆꯥꯔꯦ ꯂꯩꯔꯝꯗ꯭ꯔꯗꯤ ꯇꯣꯛꯑ‌ꯦ ꯊꯦꯡꯅ ꯍꯧꯒꯠꯄꯗꯨꯁꯨ ꯑꯁ ꯑꯩꯏꯕꯨꯗꯤ ꯊꯦꯡꯅ ꯊꯦꯡꯅ ꯇꯨꯝꯕꯅꯤꯅ ꯊꯦꯡꯅ ꯍꯧꯒꯜꯂꯦꯕ꯫
ꯑꯣ
ꯃꯤꯈ꯭ꯔꯅꯗꯤ ꯑꯁ ꯉꯥꯟꯅ ꯇꯨꯝꯃꯣ ꯉꯥꯟꯟꯡꯅ ꯍꯧꯒꯠꯂꯣ ꯍꯥꯏꯅ ꯇꯧꯔꯒ ꯂꯩ ꯑꯩꯈꯣꯏꯅ ꯑꯣꯄꯣꯖꯤꯠꯇ ꯇꯧꯔꯒ ꯂꯩꯔꯦ꯫
ꯂꯩꯔꯤꯗꯨꯗꯤ ꯑꯥꯔꯂꯤ ꯇꯨ ꯕꯦꯠ ꯑꯥꯔꯂꯤ ꯇꯨ ꯔꯥꯏꯁ ꯃꯦꯛꯁ ꯑ ꯃꯦꯟ ꯍꯦꯜꯗꯤ
ꯎꯝ ꯑꯩꯈꫭꯏꯗꯤ ꯑꯄꯣꯖꯤꯠ ꯇꯧꯔꯒ ꯂꯩꯔꯦ꯫
ꯎꯝ
ꯊꯦꯡꯅ ꯇꯨꯝꯃꯦ ꯊꯦꯡꯅ ꯍꯧꯒꯂ‌ꯦꯗꯨꯅꯤ
ꯑꯈꯣ ꯑꯉꯥꯡꯁꯤꯡꯗꯤ ꯃꯤꯅꯤꯠ ꯐꯥꯗꯦꯗ ꯑꯉꯥꯡꯁꯤꯡ ꯇꯨꯝꯕꯁꯤꯗꯤ
ꯍꯥ
ꯐꯃꯨꯡ ꯂꯩꯕꯩ ꯍꯥꯏꯔꯗꯤ ꯑꯗꯨꯝ ꯇꯨꯝꯃꯦꯕ ꯑꯩꯈꯣꯏꯗꯤ ꯐ꯭ꯂꯣꯔꯗ ꯇꯨꯝꯃꯦ꯫
ꯎꯝ ꯑꯁ ꯁꯪ ꯀꯥꯂꯦꯟꯗꯗꯤ ꯐ꯭ꯂꯣꯔꯗ ꯇꯨꯝꯕꯅ ꯕꯦꯁ ꯑꯣꯏꯔꯦ ꯀꯩꯅꯣ꯫
ꯑꯩꯈꯣꯏ ꯅꯨꯄꯤ ꯅꯨꯄꯥ ꯂꯩꯕꯗꯣ ꯑꯩꯈꯣꯏ ꯐꯃꯨꯡ ꯊꯥꯗ‌ꯦꯕ ꯂꯣꯏꯅ ꯐ꯭ꯂꯣꯔꯗ ꯇꯨꯝꯕꯅꯦꯕ ꯐ꯭ꯂꯣꯔꯗ ꯇꯨꯝꯃꯗꯤ ꯉꯁꯥꯏ ꯃꯦꯇ꯭ꯔꯦꯁ ꯑꯅꯤ ꯊꯥꯕ ꯀꯥꯟꯗ ꯃꯤ ꯑꯍꯨꯝ ꯃꯔꯤ ꯆꯜꯂꯦꯗꯅ꯫ ꯑꯗꯨꯅ ꯑꯗꯨꯒꯤ ꯃꯤ ꯌꯥꯝ ꯆꯟꯕꯅꯦꯕ ꯑꯩꯈꯣꯏꯗꯤ꯫ ꯅꯨꯄꯤꯅ ꯊꯥꯔꯇꯤ ꯑꯣꯏꯕꯅꯦꯕ ꯑꯩꯈꫭꯏꯗ ꯅꯨꯄꯤꯅ ꯅꯨꯄꯥꯅ ꯌꯥꯝꯃꯦꯕ ꯑꯩꯈꯣꯏꯒꯤꯗꯣ
ꯑꯣ
ꯑꯗꯨꯅ‌ꯦ
ꯐꯔꯀꯥꯅꯤ ꯐ꯭ꯂꯣꯔꯗ ꯇꯨꯝꯕꯅꯤꯅ ꯈꯔꯗꯤ ꯅꯨꯡꯉꯥꯏꯕꯅꯦ ꯃꯣꯏ ꯈꯔ ꯏꯪꯗꯤ ꯏꯪꯕꯅꯤ ꯑꯩꯒꯤ ꯏꯁ ꯍꯧꯖꯤꯛꯀꯥꯟꯁꯤ ꯑꯩ ꯑꯩꯁꯨ ꯕ꯭ꯂꯦꯡꯀꯦꯠ ꯐꯥꯎꯅ ꯑꯁ ꯍꯨꯟꯗꯣꯛꯔꯥꯒ ꯂꯩꯔꯝꯅꯤ
ꯑꯗꯨꯝꯗꯒꯥ ꯁꯨꯞꯄꯤꯗꯦ ꯑꯁ ꯐꯩꯖꯨꯞ ꯀꯥ ꯁꯨꯞꯇꯦ
ꯑꯗꯨꯒꯥ ꯑꯁ ꯐꯦꯟꯖ‌ꯦ ꯊꯥꯔꯒꯥ ꯇꯨꯝꯕꯁꯦ ꯑꯌꯨꯛꯇꯥ ꯍꯧꯒꯠꯄꯁꯦ ꯅꯣꯏ ꯈꯅꯥꯎꯒꯨꯝꯕ ꯅꯥꯗ꯭ꯔꯣ
ꯅꯥꯕꯅꯦ ꯑꯗꫭ ꯑꯈꯣꯏꯗꯤ ꯏꯁꯇꯦꯟ ꯐꯦꯟ ꯑꯣꯏꯕꯅꯤꯅꯀꯣ ꯈꯔ ꯁꯥꯐꯥꯕꯅꯦꯕ ꯑꯗꯨꯕꯨ ꯃꯊꯛ ꯑꯁꯨꯝ ꯃꯊꯛꯀꯤ ꯐꯦꯟꯗꯨ ꯑꯣꯏꯔꯗꯤ ꯑꯈꯣꯏꯒꯤ ꯁꯔꯨ ꯁꯔꯥꯡꯁꯨ ꯅꯥꯕꯅꯦꯕ ꯍꯥꯏꯕꯗꯤ
ꯎꯝ
ꯑꯍꯤꯡ ꯆꯨꯞꯄ ꯐ‌ꯦꯟ ꯃꯥꯈꯥꯗ ꯇꯨꯝꯕꯗ ꯑꯩꯈꯣꯏ ꯍꯛꯆꯥꯡꯁꯨ ꯌꯥꯝ ꯁꯣꯛꯄꯅꯦꯕ ꯑꯈꯣꯏꯅꯗꯤ ꯁꯥꯏ ꯍꯥꯏꯅ ꯂꯩꯕ
ꯑꯁ ꯑꯗꯨꯝ ꯑꯈꯣꯏꯗꯤ ꯆꯤꯂꯤꯡ ꯐꯦꯟ ꯑꯣꯏꯕꯅꯤꯅ ꯑꯁ ꯑꯗꯨꯝ ꯊꯥꯔꯒ ꯇꯨꯝꯕꯅꯤꯅꯦ ꯑꯌꯨꯛꯇꯥ ꯍꯧꯒꯠꯄꯁꯦ ꯈꯤꯇꯪ ꯈꯟꯅꯧꯖ‌ꯦ ꯅꯥꯒꯦ ꯅꯥꯒꯦ ꯇꯧꯔ ꯂꯩꯕ
ꯎꯝ
ꯀꯥꯏꯗꯒꯤ ꯐꯦꯟꯗꯤ ꯊꯥꯗ꯭ꯔꯥꯗꯤ ꯀꯥꯏꯗꯒꯤ ꯏꯁ ꯇꯨꯝ ꯌꯥꯗꯦꯍꯦ
ꯎꯝ
ꯍꯦꯟ ꯊꯥꯔꯝꯗ꯭ꯔꯥꯗꯤ ꯀꯪ ꯀꯪ ꯁꯤꯁꯨꯒꯥ ꯍꯟꯗꯛꯁꯤꯗꯤ
ꯑꯈꯣꯏꯗꯤ ꯃꯩ ꯃꯨꯠꯂꯗꯤ ꯑꯩꯗꯤ ꯍꯪꯒꯥ ꯍꯟꯗ ꯆꯠꯂꯦ ꯑꯗꯨꯝ ꯌꯨꯝꯗ ꯂꯩꯕ ꯌꯥꯗꯦꯕ ꯗꯥ ꯃꯩ ꯍꯦꯛ ꯃꯨꯜꯂꯕꯀꯣ ꯍꯧꯖꯤꯛ ꯑꯁꯤ ꯐꯦꯟ ꯊꯥꯕꯒꯤ ꯈꯔ ꯏꯪꯕꯒꯨꯝ ꯇꯧꯕꯒꯤ ꯋꯥꯅꯦꯕ ꯑꯁꯤ ꯐꯥꯎꯕ ꯍꯨꯝꯃꯥꯏ ꯁꯥꯔꯤꯅꯦ ꯍꯦ ꯐꯦꯟ ꯃꯨꯠꯂꯕ ꯃꯅꯤꯜꯗꯨꯅ ꯕꯨꯡ ꯕꯨꯡ ꯕꯨꯡ ꯕꯨꯡ ꯁꯥꯒꯠꯂꯒꯥ ꯋꯤꯟꯗꯣ ꯀ꯭ꯂꯣꯁ ꯇꯧꯗꯦ ꯑꯈꯣꯏ ꯋꯤꯟꯗꯣ ꯍꯥꯡꯉꯒꯥꯅꯦ ꯇꯨꯝꯕ
ꯑꯁ ꯅꯣꯏꯗꯤ ꯀꯟꯅꯤ ꯀꯜꯂꯦꯀꯣ ꯀꯥꯡꯅ ꯆꯤꯛꯔꯒꯥ ꯑꯁ
ꯑꯁ ꯀꯥꯡ ꯆꯤꯛꯄꯒꯤꯅꯦ ꯗꯥꯛꯐꯝ ꯑꯉꯥꯡ ꯑꯉꯥꯡꯕ ꯂꯩꯈ꯭ꯔꯖꯥꯠꯅꯤ ꯎꯄꯥꯏ ꯂꯩꯇꯕꯒꯤꯅꯦ ꯁꯥꯃꯟꯕꯒꯤ
ꯎꯝ ꯈꯝꯈꯜ ꯈꯝꯈꯜ ꯊꯥꯔꯗꯤ ꯈꯤꯇꯪ ꯁꯥꯔꯗꯤ ꯁꯥ ꯁꯥꯕ ꯍꯦꯟꯖꯤꯟꯕꯒꯨꯝ ꯇꯧꯕꯅꯦ
ꯎꯝ
ꯑꯗꯨꯅ ꯀꯥꯡꯗꯅ ꯑꯁ ꯈꯣꯏꯗꯤ ꯉꯝꯗꯕꯤ ꯑꯗꯣ ꯊꯥꯔꯒꯥ ꯇꯨꯝꯃꯤ ꯇꯨꯝꯃꯤ
ꯎꯝ
ꯅꯣꯏ ꯏꯃ꯭ꯌꯨꯟ ꯁꯤꯁꯇꯦꯝ ꯀꯟꯕꯒꯤ ꯑꯣꯏꯔꯝꯅꯤ ꯑꯁ ꯅꯣꯏꯗꯤ ꯀꯟꯂꯦ ꯈꯣꯏ ꯍꯣꯏ ꯑꯈꯣꯏꯒꯨꯝꯕ ꯑꯣꯏꯔꯗꯤ ꯍꯥ ꯑꯁ ꯅꯨꯃꯤꯠ ꯑꯃ ꯑꯅꯤ ꯂꯩꯔꯀꯥꯟꯗ ꯎꯝ ꯐꯖꯅ ꯚꯣꯛ ꯇꯥꯔꯅꯤ
ꯎꯝ
ꯍꯥ ꯅꯣꯏ ꯏꯃ꯭ꯌꯨꯟ ꯁꯤꯁꯇꯦꯝ ꯈꯔ ꯀꯟꯕꯒꯤ ꯑꯣꯏꯔꯝꯅꯤ ꯐꯥꯏ ꯈꯔꯗꯤ ꯆꯦꯛꯁꯤꯜꯂꯣꯍꯦ ꯑꯗꯨ ꯑꯣꯏꯔꯁꯨ ꯀꯥꯡꯗꯣ ꯏꯁ ꯍꯧꯖꯤꯛꯀꯥꯟꯖꯦ
ꯍꯣꯏ ꯍꯣꯏ
ꯇꯝꯕ ꯌꯥ ꯇꯝꯕ ꯌꯥ ꯒꯨꯝ ꯇꯝꯕ ꯉꯝꯗꯕꯅ‌ꯦ ꯅꯣꯏ ꯑꯉꯥꯡꯁꯤꯡꯗꯤ ꯇꯨꯝꯈ꯭ꯔꯥꯕ
ꯎꯝ ꯇꯨꯝꯈ꯭ꯔꯦ
ꯑꯥ ꯃꯣꯏꯗꯤ ꯍꯦꯛ ꯐꯃꯨꯡ ꯐꯃꯨꯡ ꯇꯁ ꯇꯧꯔꯕ
ꯇꯧꯗꯦ ꯑ ꯑꯁꯣꯝꯗ ꯈꯔꯒꯤ ꯔꯨꯝ ꯑꯅꯤ ꯇꯨꯝꯅꯗ꯭ꯔꯤꯕ ꯃꯥꯜꯂꯦ ꯃꯤꯁ ꯑꯃ ꯂꯩ ꯇꯨꯝꯃꯣ ꯍꯥꯏꯕꯒꯨꯝ ꯇꯧꯋꯦ
ꯑꯣ ꯃꯣꯏꯗꯤ ꯑꯁ ꯀ꯭ꯂꯥꯁ ꯆꯠꯇꯁꯨ ꯑꯗꯨꯝ ꯋꯥꯗꯤ ꯋꯥꯕꯅꯦ ꯃꯣꯏ ꯑꯁ ꯑꯉꯥꯡꯁꯤꯡ ꯋꯥꯗꯤ ꯋꯥꯔꯝꯒꯅꯤ
ꯑꯁ ꯅꯨꯡꯊꯤꯟꯗꯤ ꯀ꯭ꯂꯥꯁ ꯅꯨꯡꯊꯤꯟ ꯑꯩꯈꯣꯏ ꯅꯨꯡꯊꯤꯟ ꯍꯥꯏꯕꯁꯤ ꯄꯨꯡ ꯃꯥꯄꯜ ꯍꯥꯏꯕꯁꯤ ꯄꯨꯡ ꯅꯤꯄꯥꯟ ꯍꯥꯏꯕꯗꯤ ꯅꯨꯡꯁꯥ ꯑꯗꯨꯝ ꯊ‌ꯣꯂꯛꯈ꯭ꯔ ꯊꯣꯂꯛꯈ꯭ꯔꯕꯅꯤꯅ ꯀꯣ ꯑꯁ ꯃꯊꯛꯇ ꯀ꯭ꯂꯥꯁ ꯂꯧꯕ ꯉꯝꯗꯕꯅꯦ ꯑꯉꯥꯡꯁꯤꯡꯗꯣ ꯅꯨꯡꯁꯤꯅ‌ꯦ ꯑꯗꯨ ꯅꯨꯡꯊꯤꯜꯅ ꯑꯩꯈꯣꯏ ꯄꯨꯡ ꯑꯦꯂꯚꯦꯟ ꯇꯦꯟ ꯊꯥꯔꯇꯤ ꯑꯗꯨꯋꯥꯏꯗ ꯆꯥꯛ ꯆꯥꯕꯗꯣ ꯑꯗꯨꯝ ꯇꯦꯟꯗ ꯆꯥꯛ ꯆꯥꯔꯁꯨ ꯀꯩꯅꯣ ꯇꯧꯕ ꯀꯥꯟꯗꯀꯣ ꯅꯨꯡꯊꯤꯟꯗ ꯂꯥꯏꯔꯤꯛ ꯄꯥꯕꯗꯤ ꯉꯝꯗꯕꯅꯦ ꯍꯨꯝꯃꯥꯡ ꯁꯧꯕꯁꯤ ꯑꯉꯥꯡꯁꯤꯡꯁꯦ ꯅꯨꯡꯁꯤꯕꯅꯦꯍꯦ ꯎꯄꯥꯏ ꯂꯩꯇꯦ ꯃꯣꯏꯁꯨ ꯐꯝꯃꯦ ꯀꯨꯂꯔ ꯑꯃ ꯊꯝ ꯃ‌ꯦꯕ ꯑꯗꯨꯒ ꯁꯤꯂꯤꯡ ꯐꯦꯟ ꯑꯅꯤ ꯊꯝꯃꯦꯕ
ꯑꯥ
ꯑꯗꯨꯕꯨ ꯑꯩꯈꯣꯏꯒꯤꯁꯤꯅ ꯂꯣꯏꯃꯛ ꯈꯥꯕ ꯅꯠꯇꯦꯗ ꯑꯗꯨꯝ ꯌ‌ꯦ ꯑꯩꯈꯣꯏꯒꯤ ꯀꯔꯤ ꯍꯥꯏꯕ꯭ꯔꯥ ꯌꯣꯠꯀꯤ ꯌꯣꯠ ꯌꯣꯠꯀꯤꯅ ꯈꯥꯔꯁꯨꯀꯣ ꯑꯗꯨꯝ ꯗꯝꯕꯨꯔꯅ ꯑꯗꯨꯝ ꯈꯟꯕꯅꯦꯕ ꯑꯗꯨꯝ ꯁꯥꯔꯗꯤ ꯑꯗꯨꯝ ꯗꯝꯕꯨꯔꯅ ꯑꯗꯨꯝ ꯍꯥꯏꯒꯠꯂꯒ ꯊꯝꯕꯅꯦꯕ ꯑꯗꯨꯏꯁꯨ ꯃꯊꯛ ꯇꯤ ꯗꯥꯏꯔꯦꯛ ꯑꯣꯏꯕꯅꯤꯅꯀꯣ ꯁꯥꯏꯌꯦ ꯍꯥꯏꯕ ꯑꯉꯥꯡꯁꯤꯡꯗꯣ
ꯑꯁ ꯁꯤ ꯍꯣꯏ ꯋꯥꯗꯤ ꯋꯥꯔꯝꯒꯅꯤ ꯅꯨꯡꯁꯥꯅ‌ꯦ ꯁꯤ ꯀꯔꯤꯒꯤ ꯄꯨꯡ ꯑꯃ ꯑꯅꯤ ꯄꯨꯡ ꯑꯃ ꯑꯅꯤ ꯐꯝꯃꯒ ꯂꯩꯕꯁꯦ ꯑꯁ ꯋꯥꯕꯅ‌ꯦ ꯃꯣꯏꯗꯣ ꯈꯟꯅ ꯈꯜꯂꯨꯔ ꯈ‌ꯣꯏ ꯐꯥꯎꯅ ꯆꯠꯂꯀꯥꯟꯗ ꯋꯥꯔꯒ ꯂꯩꯕꯅꯦ
ꯉꯝꯗꯤ ꯉꯝꯕꯅꯦ ꯆꯥꯛ ꯆꯥꯛ ꯇꯣꯛꯄꯒ ꯍ‌ꯦꯛ ꯁ‌ꯦꯐ‌ꯏꯁꯇꯥꯗꯤꯅꯦ
ꯑ
ꯆꯥ ꯊꯛꯄ ꯂ‌ꯣꯏꯕꯒ ꯍꯦꯛ ꯀ꯭ꯂꯥꯁꯅꯦ ꯉꯥꯛꯇꯪꯕꯨꯨꯛ ꯁꯂꯥ ꯉꯥꯏꯍꯥꯛꯇꯪꯕꯨ ꯄꯣꯠꯊꯥꯗꯦꯕ ꯐꯥꯏꯚ ꯃꯤꯅꯤꯠꯁ ꯔꯦꯁꯀꯨꯝꯕ ꯂꯩꯇꯦꯕ ꯈꯪꯕ꯭ꯔꯥ ꯆꯥ ꯊꯛꯄ ꯂꯣꯏꯕꯒ ꯍꯦꯛ ꯃꯁꯥꯏ ꯈꯪꯅ ꯀ꯭ꯂꯥꯁ ꯔꯨꯝ ꯆꯪꯉꯅꯤ ꯀ꯭ꯂꯥꯁ ꯆꯪꯉꯅꯤ ꯑꯗꯨꯒ ꯇꯨꯝꯕ ꯍꯧꯒꯠꯄ ꯍꯦꯛ ꯃꯃꯥꯏ ꯃꯃꯤꯠ ꯇꯥꯊꯣꯛꯑꯅꯤ ꯑꯗꯨꯒ ꯀ꯭ꯂꯥꯁ ꯆꯪꯉꯗꯣꯏꯅꯦꯕ
ꯃꯇꯝ ꯈꯔꯗꯤ ꯔꯦꯁ ꯑꯣꯏꯅꯤꯡꯉꯥꯏ ꯄꯤꯌ‌ꯣꯍ‌ꯦ ꯍꯧꯖꯤꯛꯀꯥꯟ ꯁꯥꯕꯅ ꯁꯥꯕꯁꯨ ꯍꯦꯟꯖꯤꯜꯂꯛꯄꯅꯦ
ꯁꯟꯗꯦꯗꯤ ꯅꯣ ꯀ꯭ꯂꯥꯁ ꯑꯌꯨꯛ ꯍꯧꯒꯠꯄꯍꯦꯛ ꯑꯣꯖꯥ ꯈꯔꯅ ꯇꯦꯁ ꯇꯧꯅꯤ ꯍꯥꯏꯔꯗꯤ ꯑꯌꯨꯛꯇꯨꯗ ꯑꯗꯨꯝ ꯇꯦꯁ ꯇꯧꯗꯨꯅꯦ ꯑꯗꯨꯗꯩ ꯄꯨꯔꯥ ꯐ꯭ꯔꯤ
ꯂꯥꯏꯔꯤꯛꯁꯨ ꯄꯥꯔꯣꯏꯁꯨ ꯐ꯭ꯔꯤ ꯑꯗꯨꯝ ꯂꯩꯔꯦ ꯑꯗꯨꯕꯨ ꯑꯦꯛ ꯑꯦꯛꯖꯥꯝ ꯅꯛꯂꯛꯄ ꯃꯇꯝꯗꯗꯤ ꯎꯄꯥꯏ ꯂꯩꯇꯦ ꯃꯣꯏ ꯁꯟꯗꯦꯁꯨ ꯐ꯭ꯔꯤ ꯑꯣꯏꯗꯦ
ꯁꯟꯗꯦ ꯅꯨꯃꯤꯠꯁꯨ ꯌꯥꯝ ꯄꯥꯝꯂꯝꯒꯅꯤ
ꯁꯦꯞꯇꯦꯝꯕꯔ ꯖꯨꯂꯥꯏ ꯖꯨꯂꯥꯏꯕꯨꯗꯤ ꯄꯥꯔꯂ‌ꯣꯏꯁ‌ꯦ ꯁꯦꯞꯇꯦꯝꯕꯔ ꯑꯣꯒꯁꯀꯒ ꯁ‌ꯦꯞꯇ‌ꯦꯝ ꯇꯦꯝꯕꯔ ꯊꯥ ꯑꯅꯤ ꯉꯛꯇ ꯉꯥꯏꯔꯦꯕ ꯃꯣꯏ ꯑꯣꯛꯇꯣꯕꯔꯗꯒꯤꯗꯤ ꯃꯨꯛ ꯇꯦꯁ ꯍꯧꯔꯗꯣꯏꯅꯦꯕ ꯃꯣꯏ ꯑꯣꯛꯇꯣꯕꯔ ꯅꯕꯦꯝꯕꯔ ꯑꯃꯣꯛ ꯇꯦꯁꯁꯥ ꯑꯗꯨꯗꯤ ꯃꯣꯏ ꯄꯣꯊꯥꯕꯩ ꯆꯥꯖꯖꯨ ꯂꯩꯇꯦ ꯃꯤꯅꯤ ꯑꯕꯨ ꯄꯣꯊꯥ